ꯍꯜꯂꯣ ꯇꯥꯕ꯭ꯔꯣ ꯍꯜꯂꯣ
ꯇꯥꯏꯌꯦ ꯇꯥꯏ ꯇꯥꯏ
ꯑꯥ ꯀꯩꯗꯧꯔꯤꯅꯣ
ꯑꯩꯁ ꯑꯩꯒꯤ ꯐꯨꯔꯤꯠ ꯄꯥꯏꯔꯒ ꯂꯦꯞꯄꯤꯅꯤꯅꯦ ꯀꯩꯅꯣ
ꯑꯩꯁ ꯑꯩꯒꯤ ꯐꯨꯔꯤꯠ ꯄꯥꯏ ꯀꯔꯤ ꯐꯨꯔꯤꯠ ꯄꯥꯢꯔꯒ ꯂꯦꯞꯄꯤꯔꯣ ꯗꯨꯗꯤ
ꯑꯁ ꯑꯁꯦꯡꯕ ꯍꯥꯏꯔꯒ ꯐꯣꯟꯅ ꯑꯩ ꯐꯣꯟꯅ ꯑꯝ ꯑꯝ ꯄꯥꯏꯅꯤ ꯑꯃ ꯑꯃꯅ ꯐꯨꯔꯤꯠ ꯄꯥꯏꯒꯅꯤ
ꯑꯩꯁ
ꯍꯣꯏꯗꯤ ꯑꯁꯦꯡ ꯑꯁꯦꯡꯕꯗ ꯉꯥꯡꯕꯀꯣ
ꯌꯥꯔꯦ ꯌꯥꯔꯦ
ꯑꯆꯨꯝ ꯑꯆꯨꯝꯕꯅꯦ ꯍꯥꯏ ꯍꯥꯏꯔꯤꯖꯦ
ꯀꯔꯤ ꯃꯊꯦꯜ ꯆꯥꯔꯒꯦ ꯅꯣꯏꯁꯤꯕꯣ
ꯑꯩ ꯍꯟꯗꯛꯇꯤ ꯋꯥꯜ ꯀꯞꯒꯤ ꯃꯇꯝꯅꯤꯅ ꯀꯔꯤ ꯑꯣꯏꯅ ꯆꯥꯒꯅꯤ
ꯑꯁ ꯀꯔꯤ ꯀꯔꯤ ꯆꯥꯏꯔꯣ
ꯋꯥꯜ ꯀꯞꯒꯤ ꯃꯇꯝꯅꯤꯅ ꯐꯨꯠꯕꯣꯜꯒꯤ ꯐꯨꯠꯕꯣꯜ ꯃꯥꯟꯕ ꯍꯦꯟꯖꯥꯡꯒꯨꯝꯕꯀꯣ ꯈꯔ ꯈꯔ ꯑꯗꯨꯝ ꯂꯧꯈꯠꯂꯤꯗ
ꯌꯦꯔꯨꯝꯒꯨꯝꯕ ꯑꯦ ꯄꯥꯏꯈꯠꯂꯦꯔꯣ ꯑꯗꯨꯗꯤ
ꯌꯦꯟꯔꯨꯝꯗꯤ ꯄꯤꯛꯃꯜꯂꯦꯗ ꯀꯅꯥꯅ ꯌꯦꯔꯨꯝꯕꯨꯗꯤ ꯐꯨꯠꯕꯣꯜ ꯅꯠꯇꯦ ꯒꯣꯜꯐꯀꯤꯅꯤ ꯑꯗꯨꯗꯤ ꯇꯦꯅꯤꯁ ꯒꯤꯅꯤ ꯃꯥꯏꯔꯦꯟ ꯃꯅꯥꯅꯤꯗ
ꯃꯇꯝ ꯃꯇꯝ ꯍꯦꯟꯁꯥꯡꯅꯦ ꯁꯧꯒ꯭ꯔꯤꯒꯨꯝꯕ ꯆꯥꯗ꯭ꯔꯣ ꯑꯗꯨꯗꯤ
ꯑꯦ ꯁꯧꯒ꯭ꯔꯤꯗꯤ ꯃꯇꯝꯒꯤ ꯅꯠꯇꯦꯗ ꯍꯟꯗꯛꯇꯤ ꯐꯨꯠꯕꯣꯜꯒꯤ ꯃꯇꯝꯅꯤꯅ ꯐꯨꯠꯕꯣꯜꯒꯤ ꯔꯤꯠ ꯗꯤꯂꯦꯇꯦꯠꯀꯣ
ꯑꯁ
ꯁꯥꯒꯩ ꯃꯥꯟꯅꯕ ꯆꯥꯒꯗꯕ
ꯀꯩꯗꯧꯔꯤꯅꯣ ꯅꯪꯗꯤ ꯐꯝꯃꯩꯔꯣ ꯇꯨꯝꯃꯤꯔꯣ ꯐꯨꯠꯕꯣꯜ ꯌꯦꯡꯉꯤꯔꯣ ꯃꯨꯛꯀ
ꯉꯁꯥꯏ ꯑꯌꯨꯛ ꯌꯦꯡ ꯂꯣꯏꯔꯦ
ꯅꯪꯗꯤ ꯀꯅꯥꯒꯤ ꯐꯦꯟꯔꯣ
ꯑꯩ ꯈꯣꯏꯗꯤ ꯅꯣꯏ ꯄꯥꯕꯨꯡ ꯃꯦꯁꯤ ꯈꯣꯏꯒꯤ
ꯃꯦꯁꯤ ꯑꯩꯈꯣꯏꯒꯤ ꯐꯦꯟꯅꯤꯅꯦ ꯀꯔꯤꯅꯣ
ꯏꯁ ꯌꯥꯝ ꯐꯩꯩꯅꯦ ꯑꯗꯨꯗꯤ ꯑꯁ
ꯅꯣꯏꯁꯦ ꯀꯔꯤꯅꯣ ꯑꯣꯏꯗꯕꯔꯣ ꯔꯣꯅꯥꯜꯗꯣꯒꯤ ꯀꯔꯤ
ꯌꯥꯔꯦ
ꯑꯣꯏꯔꯣꯏꯗꯕ ꯒꯣꯜꯗꯣ ꯆꯟꯕ ꯍꯩꯇꯕ ꯔꯣꯅꯦꯜꯗꯣ ꯗꯨꯕꯨ
ꯆꯟꯕꯥ ꯍꯩ ꯆꯟꯕꯥ ꯍꯩ ꯃꯤ ꯆꯟꯕ ꯍꯩ ꯅꯣꯏ ꯀꯥꯟꯅꯔꯒ ꯂꯥꯏ ꯏꯁ ꯀꯥꯟꯁꯤꯗ ꯒꯦꯇꯦ
ꯍꯣꯏ ꯑꯦ ꯑꯦ ꯑꯦ ꯑꯦ ꯃꯥꯒꯤꯗꯣ ꯄꯨꯂꯩ ꯌꯦꯡꯕꯔꯣ ꯑꯥꯏ ꯉꯁꯥꯏ ꯑꯌꯨꯛ ꯇꯣ ꯖꯤꯔꯣ ꯆꯟ ꯖꯤꯔꯣꯗꯣ ꯖꯤꯔꯣꯗꯣ ꯅꯍꯥꯟꯁꯨ ꯍꯥꯟꯅ ꯁꯅꯥꯕꯨꯁꯨ ꯁꯨ ꯖꯦꯔꯣ ꯅꯍꯥꯟ ꯁꯥꯟꯅꯕꯁꯨ ꯒꯣꯜ ꯑꯅꯤ ꯈꯛꯇ
ꯑꯩꯁꯨ ꯌꯦꯡꯕꯒꯤꯅꯦ ꯌꯦꯡꯅꯤ ꯆꯟꯒꯅꯤ ꯀꯔꯤꯔꯣ
ꯅꯣꯏ ꯄꯥꯕꯨꯡ ꯃꯤꯁꯤ ꯈꯣꯏꯗꯤ ꯒꯣꯜ ꯀꯌꯥꯅꯣ ꯈꯪꯕ꯭ꯔꯣ ꯉꯁꯥꯏ ꯑꯌꯨꯛ ꯉꯍꯥꯛꯇꯪ ꯆꯪꯉꯒ ꯒꯣꯜ ꯑꯃ ꯆꯟꯈ꯭ꯔꯦ ꯅꯍꯥꯟ ꯐꯥꯔꯁ ꯃꯦꯠꯁꯇꯥꯅ ꯒꯣ ꯑꯍꯨꯝ ꯃꯊꯥꯡꯗꯅ ꯑꯅꯤ ꯍꯟꯗꯛ ꯉꯁꯤꯅ ꯑꯃ
ꯌꯥꯔꯦ ꯌꯥꯔꯦ ꯌꯥꯔꯦ ꯇꯅꯤꯡꯗ꯭ꯔꯦ
ꯑꯩ ꯑꯩ ꯏꯁꯇꯦꯇꯥꯁꯇ ꯎꯗ꯭ꯔꯣ ꯔꯣꯅꯥꯜꯗꯣꯒꯤ ꯐꯦꯟꯁꯤꯡꯗꯤ ꯃꯦꯁꯤꯒꯤ ꯁꯛ ꯈꯨꯊꯤꯁꯤꯗꯤ ꯇꯜꯂꯦ ꯑꯁꯤ ꯈꯛꯇꯅꯤ ꯑꯇꯩꯗꯤ ꯍꯥꯏꯕ ꯉꯝꯃꯔꯣꯏ
ꯑꯁ ꯑꯁ ꯑꯁ ꯑꯁ ꯑꯁ ꯌꯥꯔꯦ ꯌꯥꯔꯦ ꯑꯩ ꯇꯧꯔꯛꯀꯅꯨ
ꯑꯥ ꯇꯧꯔꯦꯗꯥ ꯑꯩ ꯏꯀꯥꯏ ꯍꯦ ꯔꯣꯅꯦꯜꯗꯣ ꯁꯤ ꯔꯣꯅꯦꯜꯗꯣ ꯐꯦꯟ ꯁꯤ ꯏꯀꯥꯏ ꯍꯦ
ꯎꯝ
ꯔꯣꯅꯦꯜꯗꯣꯕꯨ ꯇꯧꯒꯅꯨ ꯇꯧꯒꯦꯗꯤ ꯄꯣꯔꯇꯨꯒꯥꯜ ꯇꯧ ꯄꯣꯔꯇꯨꯒꯜ
ꯑꯁ
ꯔꯣꯅꯦꯜꯗꯣꯗꯤ ꯀꯩꯁꯨ ꯇꯧꯕ ꯍꯩꯇꯦ ꯄꯦꯅꯥꯜꯇꯤ ꯈꯛꯇ ꯀꯥꯎꯒꯦ ꯀꯥꯎꯒꯦꯅ ꯇꯧꯔꯒ
ꯑꯗꯨ ꯑꯣꯏꯔꯝꯅꯤ ꯅꯪ ꯆꯥꯔꯖ ꯂꯥꯛꯇ꯭ꯔꯤꯗꯣ ꯕꯣꯜ ꯌꯦꯡꯉ ꯂꯩꯕꯒꯤ ꯑꯣꯏꯔꯝꯃꯅꯦ
ꯑꯩ ꯊꯕꯛ ꯃꯐꯝꯗꯅꯦ ꯌꯨꯝꯗ ꯂꯩꯇꯦ
ꯃꯤꯗꯤ ꯄꯩꯁꯥ ꯌꯥꯝ ꯇꯜꯂꯦꯀꯣ
ꯄꯩꯁꯥ ꯄꯤꯗꯦ
ꯈꯔꯥ ꯈꯥꯏꯔꯛꯎꯅꯦ ꯑꯩꯒꯤꯁꯨ
ꯅꯣꯏꯅ ꯍꯦꯟꯅ ꯄꯩꯁꯥ ꯇꯥꯜꯂꯒ ꯀꯥꯔꯤ ꯈꯥꯏꯔꯛꯎ ꯀꯥꯏꯅ ꯍꯩꯠ
ꯌꯥꯔꯦ ꯑꯗꯨꯗꯤ ꯅꯪ ꯄꯨꯡ ꯀꯌꯥꯗ ꯍꯜꯂꯛꯇꯣꯏꯅꯣ ꯑꯗꯨꯗꯤ
ꯍꯣꯔꯦꯟ ꯄꯨꯡ ꯃꯔꯤ ꯃꯈꯥꯏ ꯃꯉꯥ
ꯑꯨꯛꯇꯅ ꯄꯨꯡ ꯀꯌꯥꯗ ꯆꯠꯄ
ꯄꯨꯡ ꯇꯔꯦꯠ ꯍꯦꯜꯂꯒ ꯆꯠꯂꯦ
ꯎꯪ ꯉꯜꯂꯦꯅꯦ ꯑꯗꯨꯗꯤ ꯑꯣꯐ ꯂꯩꯇ꯭ꯔꯣ ꯅꯣꯏꯗꯤ ꯅꯣꯏꯒꯤ ꯊꯕꯛꯇꯤ
ꯑꯣꯏ ꯑꯣꯐ ꯂꯩꯇꯦ ꯑꯣꯐ ꯂꯩꯇꯦ ꯑꯩꯈꯣꯏ ꯏꯟꯗꯤꯌꯥꯒꯤ ꯃꯤꯅꯤꯅ ꯑꯣꯐ ꯂꯩꯇꯦ ꯑꯣꯐ ꯍꯣꯔꯦꯟ ꯑꯩ ꯊꯥ ꯑꯅꯤ ꯑꯃ ꯃꯈꯥꯏ ꯑꯅꯤ ꯂꯩꯔꯗꯤ ꯁꯟꯗꯦꯗ ꯑꯣꯐ ꯂꯩꯔꯅꯤꯗ
ꯑꯣ
ꯑꯗꯨ ꯐꯥꯎꯗꯤ ꯑꯗꯨ ꯍꯟꯗꯛꯇꯤ ꯃꯤ ꯂꯩꯇꯕꯅꯤꯅꯀꯣ ꯈꯣꯏ ꯁ꯭ꯋꯥꯏꯗ ꯃꯤ ꯌꯥꯝꯗꯦꯕ ꯑꯗꯨꯒꯤ ꯑꯣꯐ ꯄꯤꯗꯦ
ꯋꯥꯔꯝꯅꯤ ꯅꯨꯡꯇꯤꯒꯤ ꯑꯗꯨꯝ ꯆꯠꯄꯒꯦ ꯑꯁ ꯇꯨꯝꯕ ꯀꯥꯟꯗꯤ ꯇꯨꯝꯕ ꯅꯨꯡꯉꯥꯏꯔꯝꯅꯦ ꯊꯕꯛ ꯑꯗꯨꯝ ꯆꯠꯄꯒꯤ
ꯍꯣꯏ ꯇꯨꯝꯕꯗꯤ ꯅꯨꯡꯉꯥꯏ ꯑꯗꯨꯒ ꯅꯨꯡꯗꯥꯡꯒꯤ ꯕꯣꯜꯁꯦ ꯄꯥꯠ ꯌꯦꯡꯗ꯭ꯔꯦ ꯑꯌꯨꯛꯀꯤꯗꯤ ꯑꯗꯨꯝ ꯌꯦꯡꯉꯦ
ꯈꯣꯡꯅ ꯆꯠꯂꯣ ꯒꯥꯔꯤꯅ ꯆꯠꯂꯤꯔꯣ ꯅꯪ ꯊꯕꯛꯇꯣ
ꯀꯔꯤ ꯒꯥꯔꯤꯅꯣꯗ ꯄꯩꯁꯥ ꯂꯩꯇ꯭ꯔꯀꯥꯟꯁꯤꯗ ꯀꯔꯤ ꯒꯥꯔꯤ ꯑꯃꯨꯛ ꯆꯠꯇꯣꯏꯅꯣ
ꯂꯥꯞ꯭ꯔꯣ ꯅꯪ ꯆꯠꯂꯤꯗꯣ
ꯍꯜꯂꯛꯄ ꯀꯥꯟꯗꯗꯤ ꯑꯗꯨꯝ ꯒꯥꯔꯤꯗ ꯑꯗꯨꯝ ꯂꯥꯛꯑꯦ
ꯑꯣ ꯃꯣꯏꯅ ꯊꯤꯜꯂꯛꯑꯦꯔ ꯀ ꯃꯣꯏ ꯒꯥꯔꯤꯗꯥ ꯂꯥꯛꯑꯦꯔ ꯃꯣꯏꯅ ꯊꯤꯜꯂꯛꯑꯦꯔꯣ
ꯃꯣꯏ ꯒꯥꯔꯤꯗ ꯑꯗꯨꯝ ꯑꯩꯈꯣꯏ ꯂꯝꯕꯤꯗ ꯆꯠꯄꯒꯤ
ꯑꯣ
ꯑꯌꯨꯛꯇꯨꯗꯤ ꯃꯣꯏ ꯊꯦꯡꯉꯤꯕ
ꯑꯣ
ꯄꯨꯡ ꯃꯄꯥꯟ ꯃꯄꯜ ꯃꯈꯥꯏ ꯑꯗꯨꯋꯥꯏꯗ ꯂꯥꯛꯑꯦꯕ ꯃꯣꯏꯗꯤ
ꯎꯝ ꯍꯟꯕꯗꯤ ꯆꯞ ꯃꯥꯟꯅꯅ ꯍꯟꯕ꯭ꯔꯣ ꯑꯗꯨꯗꯤ
ꯍꯣꯏ ꯃꯣꯏꯁꯦ ꯄꯨꯡ ꯃꯉꯥꯗ ꯍꯟꯒꯅꯦꯕ ꯅꯪ ꯁꯦꯁꯟꯒ ꯆꯠꯇ꯭ꯔꯕꯣ
ꯆꯠꯇ꯭ꯔꯦ ꯉꯁꯤꯗꯤ ꯑꯁ ꯇꯟꯥꯟꯕꯒꯤ ꯑꯁ ꯅꯣꯡ ꯆꯨꯕꯒ
ꯍꯣꯏꯅꯦ ꯍꯣꯏꯅꯦ ꯉꯁꯤꯗꯤ ꯍꯥꯏꯒꯅꯤ ꯅꯍꯥꯟꯗꯨꯗꯤ ꯍꯥꯏꯔꯒ ꯅꯍꯥꯟꯁꯨ ꯆꯠꯇ꯭ꯔꯦꯒ ꯍꯥꯏꯔꯒꯅꯤ ꯑꯃꯨꯛ
ꯆꯠꯂꯦ ꯂꯍꯥꯟꯗꯤ ꯏꯁ ꯏꯁ ꯑꯣꯐ ꯂꯩꯇꯦ
ꯅꯣꯏ ꯅꯌꯨꯝꯁꯤ ꯅꯦꯠꯋꯥꯛ ꯅꯨꯡꯉꯥꯏꯕꯥ ꯃꯥꯜꯂꯤꯅꯦ
ꯅꯦꯠꯋꯥꯛꯇꯤ ꯑꯗꯨꯝ ꯅꯨꯡꯉꯥꯏꯗ
ꯅꯣꯏꯒꯤ ꯅꯃꯥꯟꯅꯕꯤ ꯑꯃ ꯐꯣꯟ ꯇꯧꯔꯒ ꯑꯁ ꯔꯤꯡꯗꯤ ꯆꯠꯂꯒꯥ ꯑꯩꯉꯣꯟꯗꯗꯤ ꯔꯤꯡ ꯀꯣꯜ ꯇꯧꯕ ꯃꯉꯣꯟꯗ ꯂꯥꯛꯇꯦꯅ ꯑꯁ ꯕꯦꯔꯥ ꯀꯥꯔꯤꯅꯤ ꯇꯥ꯭ꯁꯛ ꯃꯥꯡꯉꯦ ꯀꯥꯎꯋꯦ
ꯀꯔꯤꯒꯤ ꯏꯃꯥꯟꯕꯤ ꯏꯃꯥꯟꯕꯤ ꯄ꯭ꯂꯦꯒ꯭ꯔꯥꯎꯟ ꯃꯅꯥꯛꯇꯥ ꯂꯩꯕꯗꯨꯔꯥ
ꯍꯣꯢꯅꯦ
ꯑꯣ ꯃꯥ ꯊꯕꯛ ꯆꯠꯂꯝꯕꯅꯤ ꯃꯥꯗꯣ ꯆꯥꯔ꯭ꯁꯇ
ꯑꯣ ꯃꯣꯏꯁꯨ ꯃꯦꯁꯤ ꯐꯦꯅꯤꯅꯦ
ꯃꯦꯁꯤ ꯐꯦꯟꯅꯤ ꯍꯥꯏꯕ꯭ꯔꯣ ꯅꯪꯕꯨ ꯀꯤꯕꯥ ꯑꯣꯏꯔꯥ ꯍꯥꯏꯔꯝꯅꯤ
ꯈꯪꯗꯦꯅꯦ
ꯅꯪꯅ ꯃꯦꯁꯦꯁꯇ ꯀꯅꯥ ꯐꯦꯟꯔꯣ ꯍꯪꯕ ꯀꯥꯟꯗ ꯃꯥꯅ ꯑꯁ ꯀꯤꯕꯒꯤ ꯍꯥꯏꯔꯝꯅꯤ ꯈꯪꯉꯦ ꯅꯪ ꯇꯥꯎꯅꯤ ꯈꯪꯕꯒꯤ
ꯅꯣꯏ ꯍꯟꯗꯛ ꯀꯩꯀꯩ ꯊꯕꯛ ꯇꯧꯔꯤꯅꯣ ꯅꯣꯏꯗꯤ
ꯑꯁ ꯇꯨꯝꯕꯒ ꯆꯥꯕꯒ ꯑꯁ ꯂꯣꯏꯔꯦ ꯑꯗꯨꯒꯤ ꯅꯣꯏꯕꯅ ꯂꯣꯏꯔꯦ ꯊꯕꯛꯅꯦ ꯑꯦꯒꯤ ꯇꯨꯝꯕ ꯆꯥꯕꯗꯣ
ꯌꯥꯝ ꯅꯨꯡꯉꯥꯏꯀꯣ ꯅꯣꯏ ꯑꯄꯧ ꯈꯣꯏꯒꯤ ꯋꯥꯔꯤ ꯃꯥꯜꯂꯛꯏꯀꯣ
ꯑ ꯀꯔꯤ ꯀꯔꯤ ꯍꯥꯏꯔꯛꯄ꯭ꯔꯣ ꯑꯗꯨꯗꯤ ꯃꯣꯏꯅ
ꯑꯦ ꯊꯥꯏꯅ ꯒꯤ ꯋꯥꯔꯤꯅꯤꯗ
ꯀꯃꯥꯏꯗ
ꯑꯩ ꯃꯣꯏ ꯑꯄꯧ ꯃꯕꯨꯡ ꯑꯃ ꯗꯥꯏꯂꯣꯡ ꯂꯩꯗꯅ
ꯑꯥ
ꯑꯗꯨ ꯑꯁ ꯅꯨꯄꯤ ꯊꯤꯗ꯭ꯔꯤꯉꯩꯒꯤ ꯋꯥꯔꯤꯅꯤꯗ ꯃꯣꯏꯒꯤ ꯃꯥ ꯃꯃꯥꯟꯅꯕꯁꯤꯡ ꯂꯥꯞ__ ꯈꯣꯏ ꯃꯥꯗꯤ ꯃꯌꯨꯝꯗ
ꯑꯥ
ꯃꯣꯏ ꯃꯄꯥꯗ ꯑꯄꯧ ꯏꯃꯥꯟꯅꯕ ꯗꯥꯏꯂꯣꯡꯗ ꯂꯩꯕ꯭ꯔꯣ ꯍꯥꯏꯔꯒ ꯃꯣꯏ ꯃꯄꯥꯗꯅ ꯊꯕꯛ ꯆꯠꯈꯤꯌꯦ ꯍꯥꯏꯑꯦ ꯌꯦ ꯀꯔꯤ ꯊꯕꯛꯅꯣ ꯍꯥꯏꯔꯒ ꯇꯨꯝꯕꯗꯤ ꯇꯨꯝꯕꯗꯣ ꯃꯥꯒꯤ ꯊꯕꯛꯅꯤ ꯍꯥꯏꯌꯦ
ꯑꯗꯨ ꯃꯥꯟꯁꯤꯜꯂꯛꯄ ꯅꯪꯒꯤꯗꯣ ꯑꯄꯧ ꯈꯣꯏꯒ ꯃꯥꯟꯁꯤꯜꯂꯛꯑꯦꯕ
ꯑꯥ ꯑꯗꯨꯅ ꯍꯦꯟ ꯅꯨꯡꯉꯥꯏꯇ꯭ꯔꯣ
ꯅꯪꯗꯤ ꯀꯔꯤ ꯍꯦꯟꯖꯥꯡ ꯆꯥꯒꯦ
ꯉꯁꯤꯗꯤ ꯑꯁ ꯑꯥ ꯊꯔꯣꯏ ꯑꯃꯅꯦ ꯑꯗꯨꯒ ꯑꯥ ꯈꯥꯃꯦꯟ ꯑꯈꯥꯕꯤꯗꯣ ꯑꯃ ꯂꯩꯗꯅ ꯔꯥꯎꯟ ꯇꯧꯕꯗꯣ ꯑꯃ
ꯑꯥ ꯑꯗꯨꯒ ꯀꯩꯀꯩꯅꯣ ꯗꯝ ꯀꯥꯡꯁꯣꯏꯆꯥꯗꯣ
ꯍꯥꯥ
ꯎꯝ ꯅꯪꯗꯤ
ꯑꯁ ꯑꯩꯗꯤ ꯌꯥꯔꯦꯗ ꯃꯥꯏꯔꯦꯟ ꯃꯅꯥꯅꯦ ꯑꯗꯨꯒ ꯑꯂꯨ ꯏꯔꯣꯟꯕꯅꯦ
ꯍꯥꯎꯋꯤꯁꯤꯗꯤ ꯗꯨꯁꯨ
ꯑꯗꯨꯒ ꯉꯔꯥꯡ ꯑꯍꯤꯡꯒꯤ ꯏꯟꯖꯥꯡ
ꯑꯍꯤꯡꯒꯤ ꯍꯦꯟꯖꯥꯡꯗꯤ ꯍꯥꯎꯔꯝꯅꯤ ꯗꯨꯗꯤ
ꯑꯩꯅꯥ ꯁꯤꯡꯖꯨꯒꯁꯦ ꯁꯥꯥꯕꯠꯇ꯭ꯔꯕꯣ ꯇꯣꯛꯑꯕꯣ ꯁꯤꯡꯖꯨ ꯄꯥꯔꯇꯤ ꯂꯣꯠ__
ꯅꯨꯡꯁꯥ ꯁꯥꯗꯕꯒꯤ ꯁꯤꯡꯖꯨꯒ ꯆꯥꯅꯤꯡꯗꯦ ꯅꯣꯡ ꯆꯨꯕꯒꯤ ꯆꯥꯕ ꯅꯨꯡꯉꯥꯏꯔꯣꯏ ꯅꯨꯡꯁꯥ ꯁꯥꯕ ꯀꯥꯟꯗ ꯍꯦꯟꯅ ꯁꯤꯡꯖꯨ ꯆꯥꯕ ꯅꯨꯡꯉꯥꯏꯗꯅ ꯍꯩꯒꯨꯝꯕ ꯒꯩ ꯒꯩꯅꯣ ꯃꯊꯦꯜ ꯒꯨꯝꯕꯗꯤ ꯅꯣꯡ ꯆꯨꯕ ꯀꯥꯟꯗꯤ ꯑꯥ ꯄꯨꯔꯤꯒꯨꯝꯕ ꯀꯩ ꯀꯩꯅꯣ ꯊꯥꯎ ꯊꯨꯝꯒꯤ ꯈꯔꯥ
ꯑꯁ ꯌꯥꯔꯣꯏꯅꯦ ꯍꯥꯎ ꯊꯨꯝ ꯄꯥꯜꯂꯛꯏ ꯏꯁ ꯏꯁ ꯄꯨꯛꯇꯨ ꯌꯥꯔꯣꯏꯅꯦ ꯄꯨꯛꯇꯨ ꯌꯥꯔꯣꯏꯅꯦ
ꯅꯣꯡꯆꯨꯕ ꯀꯥꯟꯗ ꯊꯥꯎ ꯊꯨꯝ ꯈꯔ ꯄꯥꯛꯑꯦꯗꯅ
ꯍꯣꯏꯅꯦ ꯃꯩ ꯃꯩ ꯁꯦꯝꯃꯒꯀꯣ ꯃꯩ ꯃꯅꯥꯛꯇ ꯃꯅꯥꯛꯇ ꯐꯝꯃꯒ ꯑꯁ ꯈꯥꯕꯩꯖꯤꯅ ꯑꯣꯠ ꯑꯣꯜꯂꯒ
ꯑꯗꯨ ꯍꯧꯖꯤꯛ ꯆꯨꯖꯥꯛ ꯅꯨꯡꯕꯗꯤ ꯍꯦꯟꯅ ꯍꯥꯎꯅꯤ ꯀꯔꯤ ꯅꯣꯡ ꯆꯥ ꯅꯣꯡ ꯆꯨꯕꯒꯤ
ꯆꯨꯖꯥꯛ ꯍꯣꯏ ꯁꯨꯖꯥꯛ ꯍꯥꯏꯔꯒ ꯑꯁ ꯆꯤꯡꯒꯤ ꯂꯧꯁꯦ ꯆꯨꯖꯥꯛꯀꯤ ꯃꯇꯝ ꯆꯠꯄ ꯅꯨꯡꯉꯥꯏꯕꯅꯤ ꯊꯕꯛꯀꯤ ꯅꯠꯇꯕ ꯆꯨꯖꯥꯛ ꯆꯥꯅꯕꯒꯤꯀꯣ
ꯑꯥ ꯑꯥ ꯆꯨꯖꯥꯛꯁꯦ ꯑꯩꯁꯨ ꯄꯥꯝꯃꯦ ꯐꯨꯠꯂꯒ ꯆꯥꯕꯗꯣ ꯂꯧꯕꯨꯛꯇ ꯑꯗꯨꯒ ꯑꯁ ꯌꯨꯝꯗ ꯄꯨꯔꯛꯄꯗꯨꯁꯨ ꯈꯪꯗꯦ ꯇꯤꯟꯅ ꯆꯥꯕ꯭ꯔꯥ ꯆꯥꯗꯕ꯭ꯔꯥ ꯈꯪꯗꯦ ꯑꯥ
ꯌꯨꯝꯗ ꯄꯨꯔꯛꯄꯗꯤ ꯃꯍꯥꯎ ꯃꯍꯥꯎꯗꯣ ꯈꯔ ꯋꯥꯠꯂꯦꯕ ꯂꯧꯗꯅ ꯃꯥꯎꯗꯣ ꯐꯖꯩ ꯌꯧꯗ꯭ꯔꯦ ꯄꯥꯔꯁꯦꯟꯇꯦꯖ ꯈꯔ ꯋꯥꯠꯂꯦꯕ
ꯑꯍꯣꯏ ꯋꯥꯠꯂꯦ ꯅꯊꯟꯗꯔꯣ ꯅꯪ ꯂꯩꯔꯤꯁꯦ ꯊꯕꯛ ꯆꯠꯄ
ꯂꯩꯗ ꯅꯣꯏ ꯏꯟꯗꯤꯌꯥ ꯃꯤ ꯈꯣꯏ ꯈꯔ ꯂꯩ
ꯏꯟꯗꯤꯌꯥ ꯃꯤꯒ ꯂꯩꯕꯁꯤ ꯐꯒꯤ ꯌꯥꯝ ꯇꯥꯌꯦ ꯃꯣꯏ ꯃꯔꯣꯟꯗꯣ
ꯑꯥ
ꯅꯪꯁꯨ ꯊꯕꯛ ꯅꯪꯁꯨ ꯀꯥꯕꯛ ꯀꯥꯕꯛꯗꯤ ꯉꯥꯡꯕ ꯌꯥꯗ꯭ꯔꯣ
ꯍꯥꯥ
ꯅꯪꯁꯨ ꯀꯥꯕꯛ ꯀꯥꯕꯛ ꯉꯥꯡꯕ ꯌꯥꯗ꯭ꯔꯣ ꯐꯨꯜ ꯈꯪꯗ꯭ꯔ
ꯉꯥꯡꯕꯕꯨꯗꯤ ꯗꯨꯝ ꯉꯥꯡꯉꯦ
ꯃꯣꯏ ꯒ꯭ꯌꯥꯟ ꯇꯥꯕ꯭ꯔꯣ ꯅꯪ ꯉꯥꯡꯕꯗꯣ
ꯍꯣꯏ ꯒ꯭ꯌꯥꯟ ꯇꯥꯏ ꯒ꯭ꯌꯥꯟ ꯇꯥꯗ꯭ꯔꯗꯤ ꯈꯪꯗ꯭ꯔꯗꯤ ꯃꯦꯇꯥꯗ ꯑꯦ ꯑꯏ ꯗ ꯍꯪ ꯍꯪꯒꯅꯤꯕ ꯑꯦ ꯑ ꯍꯪꯉꯗꯤ ꯂꯣꯏꯟ ꯊꯣꯛꯏꯗ
ꯑꯦ ꯅꯪ ꯑ ꯇꯤꯐꯤꯟꯀ ꯄꯨꯔꯤꯔ ꯅꯨꯡꯊꯤꯟꯗ ꯆꯥꯅꯤꯡꯉꯥꯏ
ꯍꯥꯥ ꯍꯣꯏ ꯍꯣꯏ ꯍꯣꯏ ꯄꯨꯏ ꯄꯨꯏ ꯄꯨꯏ ꯄꯨꯏ ꯄꯨꯏ ꯍꯣꯏ
ꯑꯣ ꯄꯨꯗ꯭ꯔꯗꯤ ꯂꯥꯥꯞ
ꯃꯔꯛ ꯃꯔꯛꯇꯤ ꯃꯣꯏꯒꯤꯗ ꯑꯗꯨꯝ ꯆꯥꯁꯤꯗꯤ ꯍꯥꯏ ꯑꯗꯨ ꯃꯣꯏꯒꯤ ꯌꯦꯟꯖꯥꯡꯗꯣ ꯍꯥꯎꯇꯕꯀꯣ
ꯑꯥ
ꯊꯨꯝꯒꯁꯦ ꯊꯥꯛ ꯀꯨꯝ ꯊꯥꯛꯇꯕꯒꯨꯝ ꯃꯔꯣꯛꯀꯁꯨ ꯁꯨꯛ ꯊꯥꯛ ꯊꯥꯛꯑꯔꯣꯏ ꯑꯗꯨꯗꯤ ꯀꯅꯥꯅ ꯆꯥꯒꯅꯤ
ꯑꯈꯣꯏꯗꯤ ꯊꯨꯝ ꯃꯣꯔꯣꯛꯅꯤꯅ ꯊꯨꯝ ꯃꯣꯔꯣꯛ ꯉꯥꯔꯤꯅꯤꯅ ꯎꯄꯥꯏ ꯂꯩꯇꯦ
ꯍꯣꯏ ꯑꯩ ꯃꯣꯏꯅ ꯑꯗꯨꯝ ꯆꯥꯁꯦ ꯀꯧꯕ ꯑꯗꯨꯅ ꯅꯣꯏ ꯏꯟꯖꯥꯡ ꯀꯔꯤ ꯊꯣꯡꯉ ꯍꯥꯎꯇꯕ ꯀꯅꯥ ꯆꯥꯒꯅꯤ ꯆꯥꯛ ꯈꯨꯊꯣꯡꯗꯨꯒ ꯃꯍꯥꯎꯁꯨ ꯑꯝꯇ ꯂꯩꯇꯦ ꯍꯥꯏꯔꯒ ꯃꯣꯏ ꯅꯣꯛꯏꯅꯦ
ꯑꯍꯥꯎꯕ ꯀꯥꯟ ꯑꯍꯥꯎꯕ ꯀꯥꯟꯗꯤ ꯄꯤꯔꯣ ꯍꯥꯏꯕ ꯌꯥꯗ꯭ꯔꯣ
ꯑꯍꯥꯎꯕꯖꯨ ꯃꯣꯏ